ꯍꯜꯂꯣ
ꯇꯥꯢꯌꯦ
ꯀꯃꯥꯏ ꯀꯃꯥꯏ ꯇꯧꯔꯤꯒꯦ
ꯑꯁ ꯚꯥꯏ ꯑꯗꯨꯝ ꯂꯩꯔꯤ ꯍꯥꯏꯇꯥꯔꯦ ꯚꯥꯏ ꯉꯁꯤ ꯋꯥꯛꯀꯤꯡ ꯊꯣꯛꯂꯛꯇ꯭ꯔꯗꯤ ꯀꯩꯗꯧꯔꯦ ꯉꯍꯥꯟꯈꯩꯁꯨ ꯎꯗꯦꯅ
ꯌꯨꯝꯒꯤ ꯊꯕꯛ ꯈꯔ ꯂꯩꯗꯅꯅꯦ ꯑꯩꯁꯦ ꯁꯪꯗ꯭ꯔꯦ ꯋꯥꯃꯟꯗꯅ ꯍꯧꯖꯤꯛ ꯅꯣꯡꯃꯃꯁꯨ ꯑꯩꯈꯣꯏ ꯐꯦꯟ ꯇꯦꯛꯏ ꯍꯥꯏꯇꯥꯔꯦ
ꯅꯥꯔꯕꯣ ꯍꯛꯆꯥꯡ ꯉꯝꯗ꯭ꯔꯕꯣ
ꯍꯛꯆꯥꯡꯁꯨ ꯉꯝꯗ꯭ꯔꯤꯅꯦ ꯑꯗꯣ ꯌꯨꯝꯒꯤ ꯊꯕꯛꯅꯤꯅ ꯇꯧꯗ ꯌꯥꯗꯕꯅꯤꯅ ꯑꯗꯨꯝ ꯈꯔꯗꯤ ꯑꯗꯨꯝ ꯇꯧꯔꯦ
ꯀꯔꯤ ꯀꯔꯤ ꯇꯧꯔꯤꯒꯦ
ꯍꯧꯖꯤꯛꯁꯦ ꯑꯩꯈꯣꯏꯒꯤ ꯂꯥꯏꯁꯪꯅꯦ ꯌꯨꯝꯅꯦ ꯈꯔ ꯁꯦꯝꯖꯤꯟ ꯁꯥꯖꯤꯟꯕ ꯇꯧꯕ
ꯑꯣ
ꯗꯨꯒꯤ ꯅꯪꯗꯤ ꯀꯃꯥꯏ ꯀꯃꯥꯏ ꯇꯧꯔꯤꯒꯦ
ꯑꯩꯁꯨ ꯑꯗꯨꯝ ꯂꯩꯔꯤ ꯍꯥꯃꯨ ꯍꯥꯃꯨ ꯍꯥꯏꯗꯨꯅꯤ
ꯑꯣ
ꯗꯥ ꯃꯥꯥꯟꯅꯦ ꯑꯦꯛꯖꯥꯝ ꯑꯃ ꯊꯥꯔꯨꯏ ꯍꯥꯏꯕꯗꯣ ꯀꯃꯥꯏ ꯀꯃꯥꯏ ꯇꯧꯔꯝꯒꯦ ꯈꯔ ꯍꯥꯏꯔꯛꯎꯅꯦ
ꯑꯁ ꯑꯦꯛꯖꯥꯝꯁꯦ ꯄꯨꯔꯥ ꯑꯣꯟꯊꯣꯛꯄꯒꯤ ꯑꯦꯛꯖꯥꯝꯅꯤꯗ
ꯑꯩꯈꯣꯏꯅꯒ ꯊꯥꯕ ꯌꯥꯕ ꯑꯦꯛꯖꯥꯝ ꯑꯣꯏꯕꯖꯥꯠꯂꯥꯕ ꯌꯥꯔꯗꯤ ꯑꯩꯈꯣꯏꯁꯨ ꯈꯔ ꯊꯥꯖꯟꯍꯧꯒꯦꯅꯦ
ꯎꯝ ꯊꯥꯕꯗꯤ ꯑꯗꯨꯝ ꯌꯥꯅꯤꯌꯦ ꯑꯗꯨꯗ ꯄ꯭ꯔꯣꯁꯦꯁꯦ ꯌꯥꯝ ꯁꯥꯡꯉꯦ ꯑꯗꯒꯤ ꯑꯦꯛꯖꯥꯝꯗꯨꯁꯨ ꯌꯥꯝꯅ ꯕꯦꯔꯥ ꯀꯥꯕ ꯌꯥꯝ ꯑꯦꯛꯖꯥꯝ ꯑꯣꯏꯌꯦ ꯂꯥꯏꯔꯤꯛ ꯄꯥꯗ꯭ꯔꯒꯗꯤ ꯁꯨꯛꯌꯥꯝꯃ ꯌꯥꯗ꯭ꯔꯦ
ꯍꯣꯏꯅꯦ ꯑꯗꯨꯕꯨꯗꯤ ꯑꯦꯛꯖꯥꯝ ꯊꯥꯔꯗꯤ ꯂꯥꯏꯔꯤꯛ ꯄꯥ ꯄꯥꯗ꯭ꯔꯗꯤ ꯀꯃꯥꯏꯅ ꯊꯥꯅꯤ
ꯎꯝ ꯑꯗꯒꯤ ꯀꯥꯕꯛ ꯁꯥꯕꯛ ꯗꯥꯎ ꯌꯦꯡꯒꯦ ꯀꯥꯏꯅ ꯇꯧꯕꯗꯨꯃ ꯗꯨꯗꯤꯁꯨꯛꯌꯥ ꯌꯥꯗ꯭ꯔꯦ
ꯍꯣꯏ
ꯍꯥꯏꯔꯤꯕ ꯑꯦꯛꯖꯥꯝꯁꯤꯗꯗꯤ ꯑꯗꯒꯤ ꯇꯥꯔꯤꯕ ꯏꯟꯚꯤꯖꯤꯂꯦꯇꯔꯁꯤꯡꯗꯨꯁꯨ ꯌꯥꯝꯅ ꯆꯦꯛꯁꯤꯜꯂꯦ ꯑꯁꯨꯛꯀꯤ ꯃꯇꯤꯛ ꯑꯩꯅ ꯃꯃꯥꯡ ꯃꯃꯥꯡꯗ ꯊꯥꯔꯛꯄ ꯑꯦꯛꯖꯥꯝꯗꯨꯒ ꯑꯝꯇ ꯃꯥꯟꯅꯗꯦ
ꯑꯗꯣ ꯃꯥꯔꯛ ꯀꯌꯥꯒꯤ ꯑꯣꯏꯒꯦ ꯑꯦꯛꯖꯥꯝꯗꯨꯕꯨ ꯀꯃꯥꯏꯅ ꯇꯧꯕꯅꯣ
ꯃꯥꯔꯛꯁꯤꯗꯤ ꯆꯍꯨꯝꯒꯤꯅꯦ
ꯆꯍꯨꯝꯁꯤꯗ ꯑꯥꯎꯠ ꯑꯣꯐꯇ ꯀꯌꯥꯃꯨꯛꯀ ꯐꯪꯉꯗꯤ ꯀ꯭ꯂꯤꯌꯥꯔ ꯇꯧꯕ ꯉꯝꯅꯤ
ꯑꯥꯎꯠ ꯑꯣꯐꯁꯦ ꯑꯗꯨꯝ ꯐꯤꯐꯇꯤ ꯁ꯭ꯋꯥꯏꯃꯨꯛ ꯂꯥꯟ ꯇꯥꯔꯒꯗꯤ ꯑꯗꯨꯝ ꯐꯪꯉꯦ ꯇꯧꯕꯇꯕꯨ ꯀꯣꯏꯁꯟꯗꯤ ꯑꯁꯨꯛꯀꯤ ꯃꯇꯤꯛ ꯗꯤꯐꯤꯀꯜꯠ ꯑꯣꯏꯌꯦ ꯑꯗꯨꯗ ꯀꯩ ꯅꯒꯤꯇꯤꯕ ꯃꯥ ꯁꯨ ꯌꯥꯝ ꯆꯥꯎ ꯆꯥꯎ ꯅ ꯂꯩꯌꯦꯕ ꯑꯗꯨꯅ ꯀꯠ ꯑꯣꯐꯁꯦ ꯑꯩꯈꯣꯏ ꯑꯣꯕꯤ ꯁꯤꯒꯤꯗꯤ ꯐꯤꯞꯇꯤ ꯁꯚꯦꯟ ꯄꯣꯏꯟ ꯁꯝꯊꯤꯡ ꯁꯨꯃꯥꯏꯅ ꯑꯗꯨꯝ ꯐꯤ ꯑꯗꯨꯝ ꯁꯤꯛꯁꯇꯤ ꯍꯥꯏꯇꯥꯔꯦ ꯑꯦꯔꯥꯎꯟ ꯃꯤꯁꯋꯥ ꯑꯣꯏ ꯆꯠ ꯇ ꯑꯗꯨ ꯌꯥꯕꯖꯅꯤ
ꯎꯝ
ꯎꯝ
ꯑꯦ ꯑꯩ ꯀꯥꯎꯏꯍꯦ ꯅꯍꯥꯟ ꯅꯣꯡꯃ ꯅꯪ ꯍꯪꯉꯝꯕꯗꯣ ꯑ ꯑꯦꯛꯖꯥꯝꯒꯤ ꯐꯣꯔꯝ ꯐꯥꯖꯤꯟꯒꯦ ꯂꯥꯏꯚ ꯂꯥꯏꯚ ꯐꯣꯇꯣ ꯀ꯭ꯂꯤꯛ ꯇꯧꯕꯗꯣ ꯌꯥꯗꯦꯅ ꯍꯥꯏꯕꯗꯣ ꯑꯗꯨ ꯀꯃꯥꯏꯅ ꯇꯧꯈ꯭ꯔꯒꯦ
ꯌꯥꯗ ꯑꯦꯗ
ꯑꯗꯨꯝ ꯌꯥꯗ꯭ꯔꯤꯕꯣ ꯍꯧꯖꯤꯛ ꯐꯥꯎꯕ
ꯎꯝ ꯌꯥꯗꯦ
ꯅꯪ ꯉꯁꯤ ꯉꯔꯥꯡꯒꯒ ꯆꯪꯉꯒ ꯌꯦꯡꯕ꯭ꯔꯣ ꯍꯥꯏꯗꯤ ꯃꯣꯏ ꯁꯥꯚꯔꯗꯣ ꯑꯩꯈꯣꯏ ꯑꯣꯟꯂꯥꯏꯟ ꯐꯣꯔꯝ ꯊꯥꯕꯅꯤꯅꯀꯣ ꯁꯥꯔꯚꯔꯗꯣ ꯑꯃꯨꯛꯨꯛ ꯕꯦꯔꯥ ꯇꯧꯕꯅꯦꯕ ꯑꯗꯣ
ꯁꯥꯔꯕꯔꯁꯦ ꯍꯣꯏ ꯑꯩ ꯅꯍꯥꯟ ꯊꯥꯖꯤꯟꯕ ꯊꯥꯖꯤꯜꯂꯒ ꯌꯦꯡꯒꯦ ꯇꯧꯕꯗ ꯁꯥꯔꯕꯔꯗꯨ ꯆꯤꯜꯂꯝꯃꯦ
ꯎꯝ
ꯑꯗꯨꯒꯒꯦ
ꯌꯥꯗꯦ ꯌꯥꯕꯅꯤꯗ ꯑꯩ ꯑꯩ ꯑꯃꯨꯇꯪ ꯇ꯭ꯔꯥꯏ ꯇꯧꯔꯒ ꯌꯦꯡꯉꯦ ꯌꯦꯡꯒꯦ ꯅꯪꯒꯤꯗꯣ ꯀꯃꯥꯏ ꯀꯃꯥꯏꯅ ꯇꯧꯔꯤꯅꯣꯅ ꯐꯣꯝ ꯃꯦꯟꯕ ꯈꯣꯠꯄ ꯐꯤꯜ ꯇꯧꯕꯗꯤ ꯂꯣꯏꯅ ꯀꯝꯄ꯭ꯂꯤꯠ ꯑꯣꯏꯈ꯭ꯔꯕꯣ
ꯎꯝ ꯃꯦꯟꯕ ꯈꯣꯠꯄ ꯂꯣꯏ ꯂꯣꯏꯔꯦ ꯑꯗꯨꯒꯤ ꯂꯥꯏꯚ ꯀꯦꯞꯆꯔꯒꯤ ꯃꯇꯥꯡꯛꯇ ꯂꯩꯔꯦ
ꯂꯛꯀꯔ ꯆꯂꯧꯕꯗꯣ ꯑꯗꯨꯗ ꯁꯣꯏꯕ꯭ꯔꯥ ꯀꯩꯅꯣꯝ ꯌꯥꯎꯔꯝꯅꯦ ꯑꯗꯨꯅꯅꯤ
ꯃꯣꯏꯁꯦ ꯑꯙꯥꯔ ꯑꯙꯥꯔꯒꯤꯗꯣ ꯑꯒꯤ ꯃꯥꯏꯗꯣ ꯍꯥꯟꯅ ꯀꯩꯅꯣ ꯇꯧ ꯈꯣꯠꯂꯎ ꯑꯗꯨꯒꯕ ꯈꯔ ꯍꯥꯏꯌꯦ ꯑꯗꯒꯤ ꯑꯃꯨꯛ ꯑꯗꯨꯒꯤ ꯃꯇꯨꯡꯗ ꯂ ꯂꯥꯏ ꯀꯣꯏꯁꯜꯍꯧꯗꯣꯏꯅ ꯑꯗꯒꯤ ꯃꯣꯏꯒꯤ ꯈꯔꯗꯤ ꯂꯩꯌꯦ ꯆꯤꯡꯂꯤꯁꯔ ꯀꯩꯀꯥ ꯊꯥꯒꯠꯄꯩꯗꯣ
ꯑꯝ
ꯑꯗꯨꯁꯨ ꯀꯦꯕꯤ ꯄꯤꯛꯊꯕ ꯄꯤꯛ ꯆꯗꯧꯕꯅ ꯂꯥꯛꯕ
ꯑꯗꯨꯕꯨꯗꯤ ꯑꯣꯟꯂꯥꯏꯟꯗ ꯁꯦꯝꯕ ꯌꯥꯕꯅꯤꯗ
ꯎꯝ ꯎꯝ
ꯑꯩ ꯑꯃꯝꯇꯪ ꯌꯦꯡꯒꯦ ꯅꯪꯒꯤ ꯔꯦꯖꯤꯁꯇ꯭ꯔꯦꯁꯟ ꯅꯝꯕꯔ ꯀꯔꯤ ꯀꯔꯥꯗꯣ ꯑꯩꯉꯣꯟꯗ ꯊꯥꯖꯤꯜꯂꯛꯑꯣꯕꯀꯣ ꯑꯗꯨꯗꯨ ꯑꯩꯁꯦ ꯑ ꯑꯃꯇ ꯇꯧꯒꯦ ꯀꯩꯗ ꯁꯣꯏꯔꯤꯅꯣ ꯈꯣꯠꯂꯤꯅꯣꯗꯣ ꯑꯗꯣ ꯑꯇꯩ ꯑꯇꯩ ꯈꯔꯁꯨ ꯂꯥꯛꯀꯨꯝ ꯇꯧꯕꯅꯤꯅꯦ ꯑꯇꯩꯗꯤ ꯊꯥꯖꯟꯅꯤꯡꯗꯕ꯭ꯔꯣ
ꯍꯣꯏ ꯍꯣꯏ ꯑꯣ
ꯀꯩꯗꯧꯔꯤꯒꯦ ꯍꯧꯖꯤꯛꯄꯣ
ꯉꯁꯥꯏ ꯑꯩꯁꯦ ꯁꯨꯝ ꯊꯕꯛ ꯑꯃ ꯁꯨꯝ ꯇꯧꯔꯝꯃꯦ ꯅꯪꯗꯤ ꯀꯃꯥꯏ ꯀꯃꯥꯏꯅ ꯇꯧꯔꯤꯒꯦ
ꯁꯨꯝ ꯂꯩꯕꯤ
ꯎꯝ ꯃꯨꯛꯊ꯭ꯔꯨꯕꯤꯁꯦ ꯑꯃ ꯅꯨꯡꯁꯤꯅꯤ ꯃꯨꯛꯊꯨꯕꯤꯁꯦ ꯑꯌꯨꯛ ꯉꯟꯇꯥ ꯆꯥꯕꯕꯁꯤ ꯐꯩ ꯊꯔꯣꯏ ꯊꯣꯡꯕ ꯊꯥꯛꯄꯗꯤ ꯍꯥꯎꯔꯕ ꯃꯨꯛꯇ꯭ꯔꯨꯕꯤꯁꯦ
ꯎꯝ ꯊꯔꯣꯏ ꯏ ꯇꯅꯅꯕꯣꯗ ꯍꯗ
ꯇꯥꯔꯝꯃꯦ ꯑꯃꯨꯛ ꯀꯩꯅꯣ ꯇꯧꯈ꯭ꯔꯦ
ꯀꯩꯗꯧꯕ꯭ꯔꯥ
ꯋꯥ
ꯑꯩꯈꯣꯏ ꯁꯣꯝꯗꯗꯤ ꯂꯧ ꯏꯁꯤꯡ ꯈꯔ ꯈꯔ ꯂꯩꯕ ꯍꯧꯅꯔꯦ
ꯎꯝ
ꯅꯣꯏꯣꯅ ꯏꯂ ꯂꯩꯇ꯭ꯔꯤꯃꯣ
ꯑ ꯑꯗꯣ ꯏꯃꯨꯡ ꯆꯥꯏꯁꯤꯡꯅꯤ ꯊꯣꯡꯉꯕ꯭ꯔꯣ
ꯁꯣꯒꯤꯗ ꯈꯔ ꯉꯜꯂꯤ
ꯎꯝ ꯑꯣ
ꯁꯤꯕꯟꯕꯨꯕ ꯀꯦꯕꯒ
ꯁꯤꯃꯦꯟꯁꯦ ꯄꯤꯛꯇ ꯑꯗꯨꯝ ꯂꯨꯄꯥ ꯆꯥꯇꯔꯨꯛꯀꯤ ꯃꯌꯥ ꯁꯅ ꯑꯗꯨꯝ ꯄꯤꯌꯦ
ꯇꯥꯡꯈꯠꯂꯝꯃꯤꯅꯦ ꯌꯥꯝꯅ ꯑꯗꯨꯗꯤ
ꯇꯥꯡꯉꯦ ꯍꯥꯟꯅꯒ ꯍꯥꯏꯔꯨꯔꯒꯗꯤ
ꯃꯦ ꯌꯣꯇꯤ ꯀꯥꯏ ꯑꯃ꯭ꯔꯣ
ꯌꯣꯠ ꯀꯩꯀꯁꯨꯦ ꯑꯗꯨꯝ ꯌꯥꯎꯋꯤ
ꯌꯣꯟꯅ ꯀꯌꯥ ꯀꯌꯥ ꯀꯃꯥꯏ ꯀꯃꯥꯏꯅ ꯇꯧꯋꯕ
ꯌꯣꯠꯁꯦ ꯑꯗꯨꯝ ꯃꯥꯒꯤ ꯑꯩꯃꯛꯅꯗꯤ ꯂꯩꯇ꯭ꯔꯦ ꯑꯩꯈꯣꯏꯒꯤ ꯏꯕꯥꯏ ꯑꯃꯅ ꯇꯧꯔꯒ ꯂꯩꯕꯤꯕꯅꯦ ꯃꯥꯒꯤ ꯈꯨꯊꯥꯡꯗꯒꯤ ꯈꯪꯅꯩꯑꯅ ꯑꯗꯨꯗ ꯑꯗꯨꯝ ꯄꯩꯁꯥꯁꯦ ꯑꯗꯨꯝ ꯍꯥꯟꯅꯒꯗꯤ ꯑꯗꯨꯝ ꯈꯔ ꯈꯔꯗꯤ ꯑꯗꯨꯝ ꯍꯦꯟꯒꯠꯂꯕꯖꯥꯠꯅꯤ ꯃꯃꯜꯁꯦ
ꯎꯝ
ꯑꯦ ꯑꯩꯁꯨ ꯈꯪꯗ꯭ꯔꯦ
ꯑꯣ ꯅꯨꯡ ꯂꯩꯉꯣꯏ ꯑꯁ ꯌꯥꯎꯗꯕ ꯌꯥꯗꯕꯅꯤꯅꯤ ꯏꯃ ꯃꯂꯨꯁꯤꯗꯁꯨ ꯁꯨꯕꯥꯡ ꯃꯇꯦꯝ ꯑꯍꯩꯕꯒꯥꯁꯦ
ꯍꯣꯏꯣꯏ
ꯀꯌꯥꯃꯨꯛꯇꯤ ꯆꯪꯈ꯭ꯔꯦ ꯑꯗꯨꯃꯥꯏꯅ ꯇꯧꯕꯗ ꯃꯆꯤꯠ ꯃꯆꯤꯠꯇꯤ
ꯄꯩꯁꯥ ꯀꯅ ꯌꯥꯝ ꯆꯪꯉꯦ ꯆꯪꯕꯁꯦ ꯑꯁꯨꯛꯀꯤ ꯃꯇꯤꯛ ꯌꯥꯝꯅꯗꯤ ꯆꯪꯈ꯭ꯔꯦ
ꯄꯥꯍꯧꯗꯕ꯭ꯔꯣ
ꯄꯩꯁꯥꯁꯦ ꯆꯥꯎꯔꯥꯛꯄꯁꯤ ꯑꯃ ꯆꯪꯉꯤꯅꯦ ꯍꯥꯏꯕꯗꯤ ꯑꯦꯛꯖꯦꯛꯇꯤ ꯍꯥꯏꯕꯗꯤ ꯉꯝꯗꯦ ꯆꯥꯎꯔꯥꯛꯅ ꯌ ꯂꯤꯁꯤꯡ ꯀꯨꯟ ꯀꯨꯟꯊ꯭ꯔꯥꯃꯨꯛꯇꯤ ꯍꯦꯜꯂꯝꯒꯗꯕ ꯃꯥꯜꯂꯦ ꯍꯧꯖꯤꯛ ꯐꯥꯎꯕꯗ
ꯆꯪꯕꯅꯤꯅꯦ ꯌꯥꯗꯕꯅꯤꯅꯦ
ꯎꯝ ꯑ
ꯍ ꯍ
ꯂꯣꯛꯁꯤ ꯂꯣꯛ ꯊꯨꯡꯕꯁꯦ ꯃꯁꯤ ꯅꯣꯡꯃꯪꯈꯥ ꯃꯅꯥ ꯆꯥꯔꯒꯁꯨ ꯐꯩ ꯍꯥꯏꯅꯩꯌꯦ ꯀꯅꯥꯒꯨꯝꯕꯠꯇ ꯆꯨꯝꯕ ꯆꯥꯠꯂ ꯈꯪꯗꯦꯅꯤ ꯎꯃꯪꯈꯪꯃꯜꯦ ꯃꯁꯤ ꯐꯖꯅ ꯃꯁꯤ ꯁꯤꯔꯒꯇꯥ ꯅꯣꯡꯃꯒꯤ ꯒꯤ ꯑꯌꯨꯛꯀꯤ ꯅꯨꯡꯗꯥꯥꯡ ꯊꯥꯕꯤꯔ ꯊꯝ
ꯎꯝ
ꯑꯗꯨ ꯃꯈꯈꯣꯏꯅ ꯅꯃ ꯊꯥꯕ ꯍꯥꯏꯗꯤ ꯈꯪꯈ꯭ꯔꯦ ꯎꯃꯪꯈꯁꯨꯦ ꯆꯥꯎ ꯨꯝ ꯍꯥꯏ ꯀꯣ
ꯍꯣꯏ ꯍꯥꯕꯅꯤ ꯂ ꯂ ꯊꯣꯡꯕ ꯏꯁꯥ ꯅꯥꯇꯣꯟ ꯐꯨ꯭ꯔꯤ ꯐꯨꯔꯤ ꯇꯧꯕꯗꯣ ꯑꯗꯨꯒꯨꯝꯕꯗꯣ
ꯑꯣꯝ
ꯑꯗꯨꯝꯕ ꯌꯥꯝ ꯀꯥꯟꯅꯥ ꯅ ꯃꯡꯈꯁꯤ
ꯑꯣ
ꯅꯪ ꯂꯣꯛ ꯊꯨꯡꯕ ꯐꯠꯇ꯭ꯔꯤꯔꯤꯕꯣ ꯂꯣꯛ ꯊꯨꯡꯉꯦ ꯍꯥꯏꯕꯗꯨꯕꯣ
ꯗꯣꯛꯁꯦ ꯍꯣꯏ ꯈꯔꯗꯤ ꯊꯣꯡꯉꯤ ꯍꯧꯖꯤꯛꯐꯥꯎꯗ ꯑꯗꯨ ꯑꯌꯥꯝꯕꯅꯗꯤ ꯐꯖꯜꯂꯦ
ꯂꯤ ꯆꯥ ꯁ꯭ꯔꯕꯥꯥ
ꯄꯨꯂꯤꯁꯦ ꯇꯥꯏ ꯑꯣ ꯑꯩꯅ ꯑꯃ ꯑꯃꯨꯛ ꯗꯥꯒꯨꯂꯤ ꯀꯌꯥꯈꯔ ꯆꯥꯅꯤꯡꯗꯕ ꯅꯦꯆꯔꯦꯜꯒꯤ ꯑꯣꯏꯕ ꯄꯣꯠꯁꯛꯁꯤꯅ ꯐꯔꯒꯗꯤ ꯍꯦꯟꯅ ꯃꯣꯏꯁꯤꯅ ꯍꯦꯟꯅ ꯁꯥꯏꯠ ꯏꯐꯦꯛꯁꯨ ꯂꯩꯇꯕꯅꯤꯅ ꯐꯕ ꯇꯨꯡꯗꯁꯨ ꯑꯗꯨꯒꯤ ꯈ ꯐ ꯆ ꯍ ꯐꯔꯦ ꯇꯥꯎꯋ ꯑꯗꯨꯗꯤ ꯑꯩꯁꯨ ꯊꯕꯛ ꯈꯔ ꯇꯧꯔꯒꯦ ꯀꯣꯟꯅ ꯑꯃꯨꯛ ꯇꯧꯔꯛꯀꯦ
ꯎꯝ
ꯍꯣꯏ ꯍꯣꯏ ꯊꯝꯃꯦ ꯊꯝꯃꯦ ꯊꯝꯃꯦ